ꯍꯜꯂꯣ꯫
ꯇꯥꯏꯌꯦꯀꯣ꯫
ꯇꯥꯏꯌꯦ ꯇꯥꯏꯌꯦ ꯋꯥꯔꯤꯁꯦ ꯅꯨꯡꯉꯥꯏꯃꯟꯗꯅ ꯑꯩꯗꯤ ꯅꯪ ꯀꯛꯑꯦ ꯍꯥꯏꯅ ꯈꯪꯗꯕꯤ꯫ ꯏꯊꯟꯗ ꯁꯥꯕꯤꯔꯤꯕ ꯅꯪꯒꯤ꯫
ꯁꯦꯁꯁꯨꯗꯁꯥ ꯑꯃꯅꯤꯀꯣ꯫
ꯍꯣꯏ ꯃꯥꯅꯤ꯫ ꯑꯩꯅ ꯀꯔꯤꯒꯤ ꯃꯇꯥꯡꯅꯣ ꯈꯪꯗꯦ ꯅꯪꯕꯨꯗꯤ ꯂꯤꯗꯤ ꯂꯤꯈ꯭ꯔꯕꯅꯦ꯫ ꯌꯦꯡꯂꯥꯛꯄ ꯀꯥꯟꯗ ꯃꯨꯠꯂꯒ ꯂꯩꯔꯝꯕ ꯋꯥꯅꯤꯅꯦ꯫
ꯑꯣ ꯑꯗꯨꯒꯤꯗꯣ ꯈꯤꯇꯪ ꯈꯟꯊꯔꯒ ꯑꯃꯨꯛ ꯂꯤꯕꯤꯔꯛꯑꯣꯅꯦ꯫
ꯑꯁ ꯑꯩ ꯀꯣꯛꯁꯦ ꯑꯩ ꯍꯧꯖꯤꯛꯀꯥꯟꯁꯦ ꯑꯍꯟ ꯑꯣꯏꯔꯛꯄꯒꯤ ꯌꯥꯗ꯭ꯔꯦꯕ꯫ ꯑꯃꯨꯛ ꯈꯟꯕꯗꯣ ꯆꯠꯇ꯭ꯔꯦ꯫ ꯑꯁꯦꯡꯕꯅꯦ ꯑꯍꯟ ꯑꯣꯏꯔꯛꯄꯁꯦ ꯍꯦꯛꯇ ꯀꯥꯎꯋꯦꯅꯦ꯫
ꯈꯜꯂꯣ ꯈꯜꯂꯣ ꯍꯧꯖꯤꯛꯀꯤꯇꯣ꯫ ꯑꯩꯅ ꯍꯥꯏꯕꯅꯦ ꯉꯁꯤꯁꯤ ꯀꯃꯥꯏꯅ ꯇꯧꯔꯒ ꯂꯦꯟꯕꯅꯣꯅ꯫
ꯑꯣ ꯑꯗꯨꯃꯥꯏꯅ ꯂꯦꯜꯂꯦ꯫
ꯑꯣ ꯑꯣ ꯍꯣꯏ ꯅꯪ ꯍꯥꯏꯔꯦꯀꯣ ꯎꯝꯝ ꯑꯗꯣ ꯏꯁꯤꯡ ꯈꯔ ꯐꯨꯠ ꯍꯥ ꯍꯥꯏꯔꯣ ꯍꯥꯏꯔꯣ ꯏꯁꯤꯡ ꯈꯔꯥ ꯐꯨꯠꯂꯒ ꯀꯣ꯫ ꯈꯔ ꯊꯨꯝ ꯇꯧꯔꯒ ꯅꯣꯡꯃꯪꯈꯥ ꯇꯧꯔꯒꯀꯣ꯫ ꯑꯣꯂꯤꯞ ꯃꯅꯥꯗꯣ ꯇꯧꯔꯒ꯫ ꯃꯗꯨꯒꯤ ꯈꯔ ꯐꯨꯠꯂꯒꯣ ꯑꯗꯨꯅ꯫ ꯀꯥꯝꯃꯗꯤ ꯈꯔ ꯅꯨꯡꯉꯥꯏꯕꯅꯦ ꯑꯗꯨꯒ ꯁꯣꯔꯗꯣ ꯁꯥꯡꯅ ꯁꯥꯡꯅ ꯑꯃ ꯍꯣꯟꯖꯤꯟꯕꯀꯣ꯫
ꯍꯣꯏ꯫
ꯐꯥꯕꯅꯦ꯫
ꯑꯗꯨꯃꯥꯏꯅ ꯇꯧ꯫
ꯍꯤꯗꯥꯛ ꯅꯨꯡꯊꯛ ꯆꯥꯕꯗꯁꯨ ꯐꯩ ꯑꯗꯨꯕꯨ꯫
ꯑꯩ ꯉꯁꯥꯏꯗꯤ ꯍꯤꯗꯥꯛꯇꯤ ꯆꯥꯗꯤ ꯇꯥꯈ꯭ꯔꯦ ꯍꯥꯏꯕꯗꯤ ꯑꯩ ꯅꯨꯃꯤꯠ ꯍꯨꯝꯅꯤ ꯀꯩꯅꯣ ꯅꯥꯕꯁꯦꯀꯣ꯫ ꯂꯣꯛꯒꯨꯝꯕ ꯇꯧꯕꯁꯦ ꯅꯍꯥꯟꯗꯤ ꯑꯩ ꯍꯤꯗꯥꯛ ꯆꯥꯗ꯭ꯔꯁꯨ ꯍꯦꯛꯇ ꯃꯊꯟꯇ ꯐꯒꯠꯄꯅꯦꯕ꯫
ꯎꯝ꯫
ꯑꯗꯨꯒꯤ ꯑꯦ ꯑꯗꯨꯕꯨ ꯍꯧꯖꯤꯛꯀꯥꯟꯗꯤ ꯈꯪꯗꯦ ꯑꯩꯁꯦ ꯍꯧꯖꯤꯛꯀꯥꯟ ꯑꯩꯈꯣꯏ ꯔꯣꯝꯗ ꯂꯩꯇꯦꯕꯀꯣ꯫ ꯑꯗꯨꯝ ꯃꯄꯥꯟꯗ ꯀꯩꯅꯣ ꯇꯧꯔ ꯂꯩꯕꯒꯤ꯫ ꯃꯣꯏꯒꯤ ꯁꯥꯕꯁꯦ ꯑꯩꯉꯣꯟꯗ ꯆꯠꯅꯗꯕ꯭ꯔꯥ ꯀꯩꯅꯣꯝꯃ
ꯑꯣ ꯅꯪ ꯃꯄꯥꯟꯗ ꯂꯩꯔꯥ ꯁꯣꯝꯁꯦ
ꯍꯥꯏꯁꯦ ꯌꯥꯝꯅ ꯂꯥꯞꯄ ꯃꯄꯥꯟ ꯅꯠꯇꯦ ꯈꯔ ꯅꯛꯄ ꯃꯄꯥꯟꯗꯀꯣ
ꯎꯝ
ꯈꯔ ꯅꯛꯄ ꯃꯄꯥꯟ ꯍꯥꯏꯔꯗꯤ ꯈꯪꯉꯝꯃꯅꯤꯀꯣ ꯑꯗꯨꯒꯤ ꯑꯥ
ꯈꯪꯗꯅꯦ
ꯃꯄꯥꯟ ꯍꯥꯏꯔꯤꯁꯤꯅ ꯃꯤꯅ ꯆꯠꯄ ꯃꯄꯥꯟꯗꯣ ꯌꯥꯝ ꯂꯥꯞꯄꯦꯅ
ꯑꯥ
ꯑꯩꯒꯤꯗꯨꯗꯤ ꯃꯄꯥꯟꯗꯤ ꯃꯄꯥꯟꯅꯦꯕ ꯂꯥꯞꯇꯕ ꯃꯄꯥꯟꯗ
ꯂꯥꯞ ꯇꯔꯃꯕꯨ ꯂꯥꯞꯇꯕ ꯃꯄꯥꯟꯅ ꯑꯗꯨꯝ ꯌꯥ
ꯅꯪ ꯃꯅꯤꯄꯨꯔꯤꯒꯤꯒꯨꯝꯕ ꯁꯤꯅꯤꯃꯥ ꯌꯦꯡꯕ꯭ꯔꯥ
ꯌꯦꯡꯉꯦ ꯃꯔꯛ ꯃꯔꯛꯇ
ꯊꯥꯏꯅꯒꯨꯝꯕꯗꯤ ꯌꯦꯡꯕ꯭ꯔꯥ
ꯌꯦꯡꯉꯦ
ꯊꯥꯏꯅꯒꯤꯗ ꯊꯥꯏꯅꯒꯤ ꯁꯤꯅꯦꯃꯥꯗꯀꯣ ꯈ꯭ꯋꯥꯏꯗꯒꯤ ꯃꯩꯇꯩꯁꯤꯡꯅ ꯆꯠꯀꯟꯕ ꯃꯐꯝꯗ ꯑꯩ ꯂꯩꯔꯤꯅꯦ ꯍꯧꯖꯤꯛꯁꯦ ꯑꯗꯨꯅ ꯅꯪ ꯈꯪꯕ ꯇꯝꯃꯣ
ꯌꯥꯔꯦ ꯈꯪꯉꯦ
ꯑꯗꯨꯅꯦꯕ ꯑꯁ ꯅꯪꯁꯨ ꯌꯥꯏ
ꯊꯥꯏꯅ ꯀꯥꯏꯅ ꯊꯥꯏꯅ ꯏꯕꯦꯝ ꯅꯪ ꯆꯍꯤ ꯀꯌꯥ ꯁꯨꯔꯕꯣ
ꯑꯩ ꯑꯁ ꯍꯥꯏꯅꯤꯡꯗ꯭ꯔꯦꯗ ꯅꯣꯡꯃ ꯃꯇꯥꯡ ꯆꯥꯕꯗ ꯍꯥꯏꯔꯒꯦ ꯆꯍꯤꯁꯦ ꯀꯌꯥ ꯑꯣꯏꯔꯝꯗꯧ ꯃꯥꯟꯕ꯭ꯔꯥ
ꯅꯪ ꯈꯣꯟ ꯇꯥꯔꯒ ꯅꯪ ꯈꯟꯈꯤꯒꯦꯀꯣ
ꯍꯥꯏꯌꯣ ꯍꯥꯏꯌꯣ
ꯑꯃ ꯍꯥꯏꯔꯛꯑꯣꯅꯦ ꯑꯩꯋꯥꯛ ꯅꯪꯒꯤ ꯈꯣꯟꯖꯦꯜ ꯇꯥꯒꯦꯅꯦ
ꯀꯔꯤ ꯍꯥꯏꯗꯣꯏꯅꯣ ꯁꯤ ꯍꯥꯏꯔꯤꯁꯤꯅꯤꯅꯦ ꯀꯔꯤꯔꯣ
ꯑꯣ ꯑꯗꯨ ꯑꯗꯨ ꯍꯥꯏ ꯑꯗꯨꯣꯗꯤ ꯆꯍꯤ ꯀꯨꯟꯃꯉꯥꯗꯒꯤ
ꯀꯨꯟ ꯃꯉꯥꯗꯒꯤ ꯀ꯭ꯌꯥꯐꯥ ꯑꯍꯨꯝ ꯑꯍꯨꯝꯂꯛꯇꯤ ꯍꯥꯏꯕ ꯌꯥꯏ
ꯎꯝ ꯀꯨꯟ ꯃꯉꯥꯥꯁ ꯌꯥꯝꯃꯜꯂꯦn ꯀꯨꯟꯍꯨꯝꯗꯣꯏꯗꯒꯤ ꯀꯨꯟꯇꯔꯦꯠ ꯐꯥꯎ ꯂꯩꯔꯦ
ꯀꯨꯟꯍꯨꯝꯗꯣꯏꯁꯦ ꯑꯅꯤꯒ ꯑꯍꯨꯝꯨꯔꯣ
ꯍꯣꯏ ꯑꯣꯏ ꯀꯜꯍꯨꯝꯗꯣꯏꯁꯦ
ꯅꯠꯇꯦꯗ ꯑꯅꯤꯒ ꯃꯔꯤꯅꯦ ꯑꯩꯗꯤ
ꯑꯗꯨꯅꯦꯕ ꯀꯨꯟꯃꯔꯤꯅꯦꯕ ꯑꯗꯨꯗꯤꯀꯣ
ꯍ ꯄꯨꯟꯅ ꯍꯥꯏꯔꯗꯤ ꯍꯥꯏꯕ ꯍꯩꯇꯦꯕꯀꯣ ꯇꯣꯉꯥꯟ ꯇꯣꯉꯥꯟꯅ
ꯌꯥꯝ ꯅꯨꯡꯉꯥꯏꯕ ꯃꯇꯝꯅꯤ ꯑꯗꯨꯗꯤ
ꯑꯁ ꯅꯨꯡꯉꯥꯏꯇꯦ ꯌꯥꯝꯅ ꯅꯨꯡꯉꯥꯏꯇꯕ ꯑꯩꯒꯤꯗꯤ ꯌꯥꯝ ꯅꯨꯡꯉꯥꯏꯇꯦꯗ
ꯅꯨꯡꯉꯥꯏꯌꯦ ꯍꯥꯏꯗꯤ ꯅꯣꯏꯅꯁꯨ ꯅꯣꯏꯁꯨ ꯏꯟꯂꯛꯄ ꯑꯗꯒꯤꯗꯤ ꯄꯥꯈꯪ ꯃꯌꯥꯝꯅꯁꯨ ꯌꯥꯝꯅ ꯈꯣꯏꯗꯥꯖꯕ ꯃꯇꯝꯅꯦꯕ ꯃꯣꯏꯒꯤ ꯆꯍꯤꯁꯦ ꯍꯥꯏꯗꯤ
ꯅꯪꯒꯤ ꯆꯍꯤꯅ
ꯑꯩ ꯈꯣꯟ ꯑꯩ ꯈꯣꯟꯗꯥꯗ ꯈꯜꯂꯒ ꯇꯥꯔꯒ ꯍꯥꯏꯔꯛꯑꯣꯁꯦ
ꯑꯍꯨꯝꯒ ꯑꯃꯔꯥ ꯅꯠꯇ꯭ꯔꯒ ꯑꯅꯤꯒ
ꯑꯅꯤꯒ ꯀꯔꯤꯔꯣ ꯑꯃ ꯑꯅꯤ ꯑꯍꯨꯝ ꯃꯔꯤ ꯃꯉꯥ ꯇꯔꯨꯛ ꯇꯔꯦ ꯅꯤꯄꯥꯜ ꯃꯄꯥꯟ ꯑꯅꯤꯒ ꯃꯄꯥꯟꯂꯥꯛ
ꯑꯅꯤꯒ ꯃꯥꯄꯟ
ꯍꯣꯏ ꯑꯅꯤꯒ ꯃꯄꯥꯜꯂꯥ ꯑꯍꯨꯝꯒ ꯑꯃ ꯑꯅꯤꯗꯗꯤ ꯌꯥꯎꯗꯧ ꯃꯥꯜꯂꯦ
ꯑꯅꯤ ꯃꯔꯛꯇ ꯍꯥꯏꯕ꯭ꯔꯥ ꯑꯅꯤ ꯑꯅꯤꯁꯤꯗ ꯍꯥꯏꯕ꯭ꯔꯣ
ꯍꯣꯏ ꯑꯅꯤ ꯑꯥ ꯑꯅꯤ ꯄꯨꯟꯅ ꯍꯥꯏꯌꯣ ꯑꯗꯨ ꯄꯨꯟꯅꯗꯣ ꯑꯩ ꯈꯪꯗꯦꯕ ꯑꯅꯤꯒꯀꯣ ꯃꯥꯄꯜ ꯑꯁꯤ ꯑꯃꯅꯦꯀꯣ
ꯎꯝ
ꯑꯃꯅ ꯑꯥ ꯑꯍꯨꯝꯒ ꯑꯃ
ꯎꯝ
ꯑꯁꯤ ꯑꯅꯤꯗ ꯌꯥꯎꯗꯕ꯭ꯔꯥ
ꯌꯥꯎꯗꯦ
ꯑꯁ ꯑꯗꯨꯗꯤ ꯀꯅꯥ ꯈꯪ ꯑꯩꯒꯤ ꯂꯦꯡꯒꯥ ꯑꯣꯏꯔꯝꯒꯦꯔꯥ ꯏꯃꯥꯟꯅꯕ ꯑꯣꯏꯔꯝꯃꯗꯤ ꯑꯥ ꯑꯥ ꯑꯗꯨꯗꯤꯀꯣ
ꯑꯩ ꯈꯣꯟꯁꯦ ꯑꯩ ꯈꯣꯟꯁꯤꯗ ꯍꯥꯏꯔꯛꯑꯣꯅꯦ
ꯅꯪꯒꯤ ꯈꯣꯟꯁꯦ ꯅꯪꯒꯤ ꯈꯣꯟꯁꯤꯒꯣ ꯑꯩꯈꯣꯏꯒꯤ ꯑꯩꯒꯤ ꯋꯥꯈꯜꯗꯗꯤ ꯑꯩꯒꯤ ꯂꯦꯡꯒꯥꯗꯒꯤꯗꯤ ꯈꯔ ꯑꯍꯟ ꯑꯣꯏꯔꯛꯑꯅꯦꯕꯀꯣ ꯑꯗꯨ ꯑꯣꯏꯔꯦ ꯅꯪꯒꯤꯁꯦ ꯍꯣꯏ ꯅꯠꯇꯦ ꯌꯥꯗꯕ ꯅꯠꯇꯕꯀꯣ ꯁꯨꯝꯅ ꯁꯨꯝ ꯅꯪꯒꯤ ꯋꯥ ꯈꯣꯡꯉꯥꯡꯗꯣ ꯍꯥꯏꯗꯤ ꯑꯩꯒꯤ ꯑꯩꯒꯤ ꯂꯦꯡꯒꯥꯒ ꯉꯅꯔꯗꯤ ꯑꯩꯗꯤ ꯒ꯭ꯌꯥꯟ ꯇꯥꯏꯌꯦꯕꯀꯣ ꯑꯩꯈꯣꯏ ꯑꯩꯈꯣꯏ ꯂꯦꯡꯒꯥꯅ ꯉꯥꯡꯒꯟꯕ ꯋꯥꯒꯨꯝꯕꯁꯤ ꯌꯥꯝꯗ꯭ꯔꯥ ꯍꯥꯏꯗꯤ ꯋꯥꯁꯦ ꯆꯍꯤ ꯑꯥ ꯆꯍꯤꯗꯒꯤ ꯐꯣꯟ ꯇꯧꯕꯔꯁꯨ ꯈꯪꯉꯦꯕ
ꯈꯪꯉꯦ ꯈꯪꯉꯦ
ꯑꯗꯨꯒꯤ ꯑꯍꯨꯝꯒ ꯂꯩꯊꯕ ꯑꯃꯗꯨ ꯖꯦꯔꯣ
ꯀꯩꯊꯕ
ꯑꯍꯨꯝꯒꯖꯦꯔꯣ
ꯅꯠꯇꯦ
ꯑꯗꯨꯗꯤ ꯑꯅꯤꯒ ꯃꯄꯥꯟ
ꯅꯠꯇꯦ
ꯑꯅꯤꯒ ꯅꯥꯏꯟ
ꯅꯠꯇꯦ ꯍꯥꯏꯕ
ꯑꯗꯨꯗꯤ ꯂꯩꯇꯦ ꯀꯔꯤꯅ ꯍꯧꯖꯤꯛ ꯌꯥꯝ ꯑꯍꯟ ꯑꯣꯏꯗꯤ ꯑꯣꯏꯔꯝꯃꯔꯣꯏ
ꯈꯤꯇꯪꯒ ꯍꯥꯏꯔꯛꯑꯣꯁꯦ
ꯑꯗꯨꯗꯤ ꯑꯥ ꯍꯣꯏ
ꯑꯃ ꯈꯜꯂꯒ ꯍꯥꯏꯔꯛꯑꯣꯀꯣ ꯑꯩ ꯔꯦꯠ ꯀꯩꯅꯣꯗꯣ ꯄꯤꯒꯦꯀꯣ
ꯍꯣꯏ ꯍꯥꯏꯌꯣ
ꯀꯨꯟꯊ꯭ꯔꯥꯒ ꯀꯨꯟꯊ꯭ꯔꯥ ꯃꯉꯥ
ꯀꯨꯟꯊ꯭ꯔꯥꯒ ꯀꯨꯟꯊ꯭ꯔꯥ ꯃꯉꯥ ꯀꯨꯟꯊ꯭ꯔꯥ
ꯎꯝ
ꯑꯩꯅ ꯉꯁꯥꯏ ꯍꯥꯏꯔꯤꯗꯨꯗꯤ ꯑꯍꯨꯝꯒ ꯖꯦꯔꯣ ꯍꯥꯏꯔꯒ ꯅꯪ ꯅꯠꯇꯦ ꯅꯠꯇꯦ
ꯇꯦ ꯑꯩꯅ ꯃꯔꯛ ꯑꯩꯁꯦ ꯑꯩꯅ ꯒꯦꯞꯁꯦ ꯄꯤꯔꯤꯁꯤꯗꯤ ꯑꯃ ꯈꯜꯂꯣ ꯍꯥꯏꯕꯅꯤꯗ ꯊꯥꯔꯇꯤ ꯇꯨ ꯊꯥꯔꯇꯤ ꯐꯥꯏꯞ ꯊꯥꯔꯇꯤ ꯇꯨ ꯊꯥꯔꯇꯤ ꯐꯥꯏꯞ ꯃꯔꯛꯁꯤꯗ ꯑꯃ ꯌꯥꯎꯋꯦꯕꯀꯣ
ꯑꯗꯨꯗꯤ ꯊꯥꯔꯇꯤ ꯇꯨ
ꯕꯦꯃꯥ ꯅꯪ ꯈꯟꯗꯦꯗ
ꯊꯥꯔꯇꯤ ꯊ꯭ꯔꯤ
ꯍꯣꯏ
ꯑꯗꯨꯗꯤ ꯑꯍꯟ ꯑꯣꯏꯈ꯭ꯔꯦꯅꯦ ꯐꯒꯤꯗꯧꯕꯅꯦ ꯍꯁ ꯇꯥꯕ꯭ꯔꯣ
ꯀꯥꯏꯅ ꯅꯪ ꯊꯥꯔꯇꯤ ꯊ꯭ꯔꯤ ꯍꯥꯏꯔꯒ ꯄ ꯏꯪꯊꯈ꯭ꯔꯦ ꯀꯥꯅꯣ
ꯅꯠꯇꯦ ꯊꯥꯔꯇꯤ ꯊ꯭ꯔꯤ ꯅꯠꯇꯦ ꯊꯥꯔꯇꯤ ꯊ꯭ꯔꯤ ꯍꯥꯏꯔꯒ ꯅꯪꯒꯤꯈꯜ ꯑꯩꯅ ꯑꯍꯟ ꯑꯣꯏꯈ꯭ꯔꯦꯅꯦ ꯍꯥꯏꯔꯒ ꯅꯪ ꯋꯥꯈꯜ ꯅꯨꯡꯉꯥꯏꯇꯕꯤ ꯂꯩꯔꯝꯃꯅꯤ
ꯅꯠꯇꯦ ꯅꯠꯇꯦꯗ ꯀꯥꯏꯗꯦꯒꯅꯣꯗ ꯑꯩꯈꯣꯏꯗꯤ ꯑꯩꯣꯏꯁꯦ ꯆꯍꯤꯒꯁꯦ ꯃꯋꯥ ꯂꯧꯗꯣꯏꯗꯅ ꯑꯩꯈꯣꯏꯗꯤ
ꯐꯣꯏꯗ
ꯅꯠꯇ꯭ꯔꯣ
ꯃꯥꯔꯦꯅ
ꯋꯥꯈꯜ ꯅꯨꯡꯉꯥꯏꯊꯣꯛꯑ ꯂꯣꯏꯔꯁꯤꯅꯦ ꯑꯩꯈꯣꯏ ꯈꯜꯂꯤꯁꯦ
ꯅꯨꯄꯥꯗꯤ ꯐꯣꯔꯇꯤ ꯐꯥꯎ ꯑꯗꯨꯝ ꯐꯖꯔꯤꯌꯦꯗ ꯀꯩꯅꯣ
ꯎꯝ ꯃꯤ ꯔꯣꯅꯥꯜꯗꯣ ꯍꯣꯏ ꯐꯣꯔꯇꯤ ꯋꯥꯟ ꯐꯣꯔꯇꯤ ꯇꯨꯗꯨꯛ ꯅꯩꯔꯁꯤ ꯎꯗ꯭ꯔꯣ
ꯑꯁꯨ ꯃꯥꯥꯟꯂ ꯑꯁꯣꯗꯣ ꯑꯩꯈꯣꯏꯗꯣ ꯐꯖꯗꯤ ꯐꯖꯩ ꯑꯗꯨꯒ ꯑꯩꯈꯣꯏꯒꯤ ꯑꯩꯈꯣꯏ ꯆꯤꯡꯃꯤꯗꯤ ꯃꯣꯏꯒꯨꯝꯅ ꯐꯖꯗꯦꯗ ꯈꯔ ꯀꯨꯏꯔꯛꯑꯦꯗ ꯈꯔ ꯀꯨꯏꯔꯛꯑꯦꯗꯤ ꯑꯣ ꯆꯤꯡꯃꯤ ꯅꯠꯇꯦ ꯅꯪꯁꯨ ꯑꯨ ꯅꯨꯡꯗꯣꯛꯒꯤ ꯃꯅꯥꯎꯅꯨ ꯄꯥ ꯑꯣꯏꯔꯝꯗꯅ
ꯍ ꯑꯩꯈꯣꯏꯗꯤ ꯃꯥꯅꯤꯅꯦ ꯔꯣꯅꯥꯜꯗꯣꯒ ꯌꯥꯝ ꯂꯨꯅ ꯂꯨꯅ ꯍꯧꯔꯛꯄ ꯑꯩꯈꯣꯏꯅꯦ ꯑꯩꯈꯣꯏꯁꯦ
ꯌꯥꯝ ꯐꯩꯌꯦꯀꯣ ꯃꯤꯗꯤ ꯌꯥꯏ ꯌꯥꯏ ꯅꯣꯏꯗꯤ ꯑꯁ ꯅꯣꯏꯗꯤ ꯁꯥꯕ꯭ꯔꯥ ꯏꯪꯕ꯭ꯔꯥ ꯀꯃꯥꯏꯅ ꯇꯧꯕ꯭ꯔꯣ ꯅꯣꯏ ꯂꯩꯐꯝꯗꯣ
ꯅꯨꯡꯉꯥꯏꯌꯦꯦ ꯍꯧꯖꯤꯛꯇꯤ ꯉꯁꯤꯒꯁꯦ ꯅꯨꯡꯉꯥꯏꯌꯦ ꯅꯨꯡꯁꯥꯁꯨ ꯁꯥꯏꯌꯦ ꯁꯥꯁꯨ ꯁꯥꯏꯌꯦ ꯑꯗꯨꯒ ꯅꯣꯡꯁꯨ ꯇꯥꯗꯦ ꯑꯗꯨꯝ ꯅꯨꯡꯉꯥꯏ ꯍꯥꯏꯗꯤ
ꯑꯦ
ꯉꯔꯥꯡ ꯅꯍꯥꯟꯗꯤ ꯑꯗꯨꯝ ꯈꯔ ꯅꯣꯡ ꯆꯨꯒ ꯇꯧꯔꯅꯦꯕꯀꯣ ꯅꯣꯡ ꯑꯗꯨꯝ ꯆꯨꯔ ꯂꯩꯕꯁꯨ ꯅꯨꯡꯉꯥꯏꯇꯦꯗꯅ ꯀꯣ ꯃꯍꯥꯛꯇ ꯑꯃꯨꯛ ꯅꯣꯡ ꯆꯨꯕ ꯑꯃꯨꯛ ꯅꯨꯡꯁꯥ ꯊꯣꯛꯄ ꯇꯧꯕꯗ ꯅꯨꯡꯉꯥꯏꯌꯦꯕꯀꯣ
ꯅꯪꯗꯤ ꯅꯣꯡꯁꯥ ꯊꯣꯛꯄꯁꯦ ꯄꯥꯝꯕ꯭ꯔꯣꯅꯦ ꯀꯃꯥꯏꯅ ꯇꯧꯕ꯭ꯔꯣ ꯑꯁ
ꯑꯩꯗꯤ ꯏꯀꯪ ꯀꯪꯉꯒ ꯂꯩꯕꯁꯦ ꯍꯥꯏꯗꯤ ꯑꯗꯨꯝ ꯈꯔ ꯄꯥꯝꯃꯦꯕ ꯑꯩꯁꯦ ꯅꯣꯡ ꯆꯨꯔꯤ ꯆꯨꯔꯤ ꯇꯧꯔꯒ ꯅꯣꯡ ꯃꯪꯗꯅ ꯍꯣꯠꯇꯅ ꯇꯧꯕꯁꯦ ꯑꯩꯗꯤ ꯈꯤꯇꯪ ꯄꯥꯝꯗꯕ ꯍꯥꯏꯇꯥꯔꯦꯀꯣ
ꯑꯣ ꯑꯗꯨꯗꯤ ꯅꯪꯗꯤ ꯌꯥꯝ ꯉꯍꯥꯟꯕ ꯄꯥꯝꯕꯋꯥꯔꯤꯅꯤ
ꯍꯣꯏ ꯑꯩ ꯑꯁꯦꯡꯕꯗꯤ ꯑꯩꯁꯦ ꯃꯝꯃꯁꯦ ꯍꯩꯅꯗꯕ ꯍꯥꯏꯇꯥꯔꯦꯀꯣ ꯑꯗꯨꯕꯨ ꯑꯩꯅ ꯃꯝꯕ ꯄꯥꯝꯕꯁꯦ ꯑꯃꯗꯗꯤ ꯄꯥꯝꯃꯦ ꯃꯇꯝ ꯑꯃꯗ
ꯐꯃꯨꯡꯗꯗꯤ ꯄꯥꯝꯃꯦ ꯃꯝꯕ
ꯑꯣ ꯍꯣꯏ ꯇꯨꯝꯔꯝꯗꯥꯏꯗ ꯃꯝꯕꯗꯣ
ꯁꯤ ꯍꯥꯏꯔꯒ ꯑꯃꯨꯛ ꯂꯥꯟꯅ ꯂꯧꯈꯤꯅꯤꯀꯣ
ꯑꯁ ꯑꯩ ꯂꯥꯟꯅ ꯂꯧꯕꯒ ꯍꯩꯇꯦ ꯌꯥꯝ ꯑꯉꯥꯡ ꯑꯣꯏꯔꯤ ꯀꯅ ꯂꯧꯕ ꯉꯝꯖꯔꯣꯏ
ꯉꯝꯖꯔꯔꯣꯏ ꯍꯥꯏꯁꯤꯅꯦ
ꯑꯗꯨꯅꯦ ꯑꯩꯁꯨ ꯑꯩꯗꯤꯀꯣ ꯅꯪꯅ ꯉꯥꯟꯕ ꯄꯥꯝꯃꯦꯅ ꯍꯥꯏ ꯃꯝꯕ ꯍꯥꯏꯕꯗꯤꯀꯣ ꯑꯗꯨꯝ ꯍꯣꯏ
ꯎꯝ
ꯃꯤꯅꯗꯤ ꯌꯨꯝ ꯃꯅꯨꯡꯒꯁꯦ ꯉꯥꯟ ꯉꯟꯅ ꯊꯥꯔ ꯋꯥꯈꯜ ꯅꯨꯡꯉꯥꯏꯖꯕꯗꯣ
ꯎꯝ
ꯍꯥꯏꯗꯤ ꯑꯩꯈꯣꯏꯒꯤ ꯑꯩꯅ ꯏꯆꯦ ꯑꯩꯈꯣꯏꯅ ꯂꯩꯔꯤꯁꯦ ꯑꯗꯨꯝ ꯃꯩꯗꯣ ꯑꯅꯤ ꯑꯍꯨꯝ ꯊꯥꯜꯂꯁꯨꯀꯣ
ꯎꯝ
ꯑꯩꯗꯤ ꯑꯗꯨꯝ ꯑꯃꯈꯛ ꯊꯥꯜꯂꯒ ꯈꯔ ꯃꯝꯂꯤ ꯃꯝꯂꯤ ꯇꯧꯕꯗꯣ ꯏꯪꯉꯦꯕ ꯑꯗꯨꯅ ꯍꯦ ꯑꯁ ꯑꯩꯗꯤ ꯄꯪꯉꯥꯥꯟ ꯉꯥꯜꯂꯒ ꯄꯪꯁꯥꯗ ꯁꯥꯏꯌꯦꯦꯕ ꯑꯗꯨꯏꯒꯤ ꯍꯥꯏꯩꯅꯗꯦꯗ
ꯃꯥꯅꯦ ꯑꯃ ꯈꯔ ꯈꯔ ꯀꯨꯜ ꯑꯣꯏꯕ ꯑꯃ ꯂꯩꯕꯅꯦ
ꯍꯥꯥꯏ
ꯑꯗꯨꯕꯨ ꯑꯩ ꯀꯩꯅꯣꯅꯦ ꯍꯣꯏ ꯀꯥ ꯃꯅꯨꯡꯗ ꯑꯗꯨꯗꯤ ꯅꯪ ꯍꯧꯖꯤꯛ ꯍꯥꯏꯕꯗꯨ ꯆꯨꯝꯃꯦ ꯇꯨꯝꯕꯗ ꯃꯇꯝꯗꯅꯤ ꯑꯩ ꯉꯥꯟꯕꯨ ꯉꯥꯜꯂꯕꯀꯣ ꯇꯨꯝꯕ ꯌꯥꯗ꯭ꯔꯦ ꯑꯩꯗꯤ ꯑꯗꯨꯝ ꯍꯤꯠꯁꯦ ꯑꯗꯨꯝ ꯈꯞꯛꯇꯅꯀꯣ ꯑꯗꯨꯅ ꯂꯥꯏꯠꯁꯦ ꯈꯤꯇꯪ ꯉꯥꯜꯂꯤ-ꯉꯥꯜꯂꯤ ꯂꯩꯗꯅꯀꯣ ꯑꯗꯨ ꯐꯥꯎ ꯌꯥꯗꯦ ꯑꯩꯗꯤ ꯄꯨꯔꯥ ꯃꯝꯒꯗꯕ ꯑꯩꯇꯨꯝ ꯑꯩꯅ ꯇꯨꯝꯃꯥꯁꯦ ꯑꯗꯨ ꯃꯤꯗꯤ ꯀꯣꯛ ꯉꯥꯎꯋꯦ ꯇꯜꯂꯦꯅ ꯍꯥꯏ ꯑꯩꯗꯤ ꯑꯗꯨ ꯂꯥꯏꯁꯦ ꯈꯔ-ꯈꯔ ꯎꯔꯗꯤ ꯑꯩꯉꯣꯟꯗ ꯌꯥꯝꯅ ꯍꯩꯅꯗꯕ ꯑꯃ ꯌꯥꯎꯕ ꯍꯥꯏꯇꯥꯔꯦꯀꯣ
ꯑꯣ
ꯑꯗꯨꯅꯅꯦ
ꯑꯩꯒꯤ ꯏꯗꯣꯝꯆꯥ ꯑꯩꯒꯤ ꯏꯗꯣꯝꯆꯥ ꯑꯃꯁꯨꯀꯣ
ꯎꯝ
ꯃꯥꯗꯤ ꯇꯨꯝꯕ ꯃꯇꯝꯗ ꯃꯩ-ꯃꯩꯒꯤ ꯑꯉꯥꯟꯕ ꯈꯤꯇꯪ ꯎꯗ꯭ꯔꯗꯤ ꯇꯨꯝꯕ ꯍꯩꯇꯦ ꯍꯥꯏ ꯃꯥꯗꯤ
ꯎꯝ
ꯑꯗꯨ ꯉꯥꯟꯕ ꯄꯥꯝꯕ ꯑꯩꯅ ꯃꯝꯕ ꯄꯥꯝꯕꯒꯤ ꯑꯩꯉꯣꯟꯗ ꯅꯪ ꯇꯧꯔꯨꯅꯨ ꯍꯌꯦꯡ ꯋꯥꯏ ꯀꯩꯅꯣ ꯇꯧꯅꯤꯀꯣ ꯐꯥꯒꯤ ꯇꯧꯔꯒ ꯂꯩꯕ
ꯑꯣ ꯑꯗꯣ
ꯍꯣꯏ
ꯎꯝ ꯐꯩꯅꯦ ꯑꯗꯣ ꯑꯗꯣ ꯑꯩ ꯅꯪ ꯈꯣꯟꯁꯦꯀꯣ
ꯑꯥ
ꯈꯪꯕ ꯃꯤꯗꯤ ꯃꯥꯥꯟꯦ ꯃꯥꯜꯂꯤ
ꯑꯁ ꯅꯪ ꯍꯧꯖꯤꯛ ꯑꯩ ꯍꯥꯏꯒꯦ ꯅꯪ ꯑꯩꯁꯦ ꯈꯪꯕꯗꯤ ꯃꯥꯟꯒꯅꯦꯕꯀꯣ ꯑꯗꯨꯕꯨ ꯅꯪ ꯁꯨꯛ ꯈꯪꯗꯤ ꯈꯪꯉꯣꯏꯀꯣ ꯑꯩꯅ ꯉꯁꯥꯏ ꯅꯉꯣꯟꯗ ꯐꯥꯈꯤꯗꯧꯕꯅꯦ ꯑꯩꯅ ꯆꯨꯝꯅ ꯁꯨꯝ
ꯅꯠꯇꯦꯅꯦ ꯑꯗꯨꯒꯤ ꯅꯠꯇꯦꯗ
ꯑꯣ
ꯑꯗꯨꯒꯤꯁꯨ ꯅꯠꯇꯦ ꯑꯗꯣ ꯁꯤꯗ ꯌꯥꯝ ꯃꯥꯟꯕ ꯂꯩꯕ
ꯅꯪꯒꯤ ꯑꯦꯁꯀꯤ ꯃꯈꯣꯟꯖꯦꯜꯖꯦ ꯃꯥꯜꯂꯝꯃꯗꯤ
ꯅꯠꯇꯦꯗ ꯑꯦꯛꯁ ꯋꯥꯏ ꯖꯦꯗꯀꯤ ꯅꯠꯇꯦ ꯑꯩꯅ ꯍꯥꯏꯔꯤꯁꯦ
ꯑꯗꯨꯗꯤ ꯗꯕ꯭ꯂꯤꯎꯒꯤ ꯑꯣꯏꯔꯝꯅꯤ ꯅꯪꯒꯤꯗꯣ
ꯑꯃꯗꯤ
ꯅꯠꯇꯦ-ꯅꯠꯇꯦ ꯑꯩ ꯅꯪꯕꯨ ꯈꯪꯗꯦꯍꯦ ꯐꯥꯒꯤ ꯇꯧꯕꯅꯦ ꯆꯨꯝꯅꯥ ꯁꯨꯝ
ꯎꯝ ꯑꯗꯨ ꯐꯔꯦꯅꯦ ꯑꯗꯣ ꯀꯩ ꯊꯕꯛ ꯇꯧꯔꯤꯅꯣ ꯁꯣꯝꯗ ꯀꯩꯒꯤ ꯍꯣꯠꯅꯕꯤꯔꯤꯕꯅꯣ ꯈꯤꯇꯪ ꯍꯥꯏꯕꯤꯔꯛꯑꯣꯅꯦ
ꯑꯁ ꯑꯩꯒꯤꯁꯦ ꯍꯣꯠꯅꯕꯁꯦ ꯀꯩꯝꯇ ꯍꯣꯠꯅꯗꯦ
ꯃꯄꯥꯟꯗ ꯂꯩꯔꯒ ꯀꯩꯗꯧꯔꯝꯃꯤꯅꯣ ꯑꯗꯨꯗꯤ
ꯃꯄꯥꯟ ꯑꯩ ꯅꯍꯥꯟ